ꯑꯣ ꯇꯥꯔꯦ ꯇꯥꯏꯔꯦ ꯑꯥ ꯇꯥꯔꯦ ꯎꯝ ꯆꯥꯛ ꯆꯥꯔꯕꯣ
ꯎꯝ ꯆꯥꯔꯦ ꯅꯪꯗꯤ
ꯑꯩꯁꯨ ꯆꯥꯛꯆꯥ ꯇꯣꯛꯛꯄꯗ ꯉꯥꯏꯔꯤ
ꯎꯝ
ꯎꯝ ꯀꯩ ꯃꯊꯦꯜ ꯆꯥꯔꯒꯦ
ꯉꯁꯤ ꯆꯤꯀꯟ ꯌꯦꯟ ꯊꯣꯡꯉꯦ ꯅꯪꯗꯤ
ꯑꯩ ꯑꯩꯈꯣꯏꯗꯤ ꯉꯁꯤ ꯈꯦꯆ꯭ꯔꯤ ꯑꯣꯏꯅ ꯆꯥꯔꯦ
ꯎꯝ ꯈꯦꯆ꯭ꯔꯤꯁꯨ ꯍꯥꯎꯋꯤꯅꯦ
ꯎꯝ ꯅꯣꯡ ꯐꯥꯗꯣꯛ ꯆꯥꯅꯤꯡꯉꯛꯄꯒꯤ ꯊꯣꯡꯉ ꯆꯥꯁ‌ꯦꯗ ꯆꯥꯕ
ꯑꯣ
ꯎꯝ
ꯑꯦꯛꯖꯥꯝꯗꯣ ꯀꯌꯥꯃꯨꯛ ꯅꯨꯡꯉꯥꯏꯕ꯭ꯔꯥ ꯉꯁꯤꯡꯗ‌ꯣ
ꯑꯁ ꯅꯨꯡꯉꯥꯏꯇꯦꯗ ꯌꯥꯝ ꯂꯨꯏꯌꯦ ꯀꯣꯏꯁꯟꯗꯣ ꯑꯩꯈꯣꯏꯒꯤ ꯎꯝ ꯇꯝꯕꯗꯨꯒ ꯃꯥꯟꯅꯗꯕ ꯉꯥꯛꯇ ꯍꯪꯉꯛꯑꯦ ꯋꯥꯍꯩ ꯑꯔꯨ ꯑꯔꯨꯕ ꯃꯌꯥꯝ ꯌꯥꯎꯔꯛꯇꯅ ꯀꯣꯛ ꯂ‌ꯣꯏꯅ ꯆꯥꯛꯈ꯭ꯔꯦꯗ
ꯎꯝ
ꯑꯗꯨꯗ ꯅꯣꯏ ꯄꯨꯡ ꯀꯌꯥꯗꯒꯤ ꯄꯨꯡ ꯄꯨꯡ ꯀꯌꯥꯗꯒꯤ ꯍꯧꯔꯒ ꯄꯨꯡ ꯀꯌꯥ ꯐꯥꯎ ꯇꯧꯕꯅꯣ
ꯑꯣ ꯄꯨꯡ ꯑꯅꯤꯗꯒꯤ ꯅꯠꯇꯦ ꯑꯍꯨꯝꯗꯒꯤ ꯍꯧꯔꯒ ꯄꯨꯡ ꯇꯔꯨꯛ ꯐꯧ ꯇꯧꯋꯦ ꯑꯗꯨꯒ ꯍꯜꯂꯛꯀꯥꯟꯗ ꯊꯦꯡꯉꯦ ꯒꯥꯔꯤ ꯂꯥꯛ ꯉꯥꯏ ꯉꯥꯏꯁꯤꯟ ꯇꯧꯔꯒ ꯈꯣꯠꯂꯒ ꯇꯧꯕꯗꯣ
ꯎꯝ ꯅꯨꯡꯉꯥꯏꯔꯦꯅꯦ ꯅꯣꯏ
ꯎꯝ ꯑꯗꯨ ꯑꯦꯛꯖꯥꯝ ꯊꯥꯕ ꯄꯔꯤꯈꯥ ꯊꯥꯕꯗꯣ ꯑꯗꯨꯏꯗꯣ ꯎꯝ ꯀꯩꯅꯣꯗ ꯀꯝꯄꯨꯇꯔ ꯕꯦꯁ ꯑꯣꯏꯕꯒꯤꯅꯦ ꯏꯁꯀ꯭ꯔꯤꯟ ꯌꯦꯡꯉꯒ ꯂꯩꯕꯒꯤ ꯀꯣꯛꯇꯣ ꯑꯗꯨꯝ ꯆꯤꯛꯑꯒ ꯀꯃꯥꯏ ꯍꯥꯏꯅꯤ ꯐꯣꯟ ꯑꯗꯨꯝ ꯄꯥꯏꯔ ꯂꯩꯔꯁꯨ ꯀꯣꯛ ꯆꯤꯏꯗꯅ ꯑꯗꯨ ꯇꯧꯋꯦ ꯍꯥꯏꯕ ꯀꯣꯏꯁꯟꯁꯨ ꯅꯨꯡꯉꯥꯏꯇꯕꯒꯤ ꯃꯊꯥꯁꯨ ꯑꯗꯨꯝ ꯊꯥꯔꯒ ꯑꯣꯖꯥ ꯃꯅꯨꯡꯗꯨꯗ ꯅꯨꯉꯥꯏꯇꯦ
ꯅꯣꯡ ꯐꯥꯗꯣꯛ ꯑꯗꯨꯗꯤ ꯅꯨꯡꯉꯥꯏꯇꯕꯗꯤ
ꯈꯪꯗꯦꯗ
ꯎꯝ ꯍꯌꯦꯡꯗꯤ ꯀꯥꯏ ꯆꯠꯇꯣꯏꯅꯣ ꯑꯗꯨꯝ ꯑꯦꯛꯖꯥꯝ ꯑꯃꯨꯛ ꯂꯩꯕ꯭ꯔꯥ ꯀꯃꯥꯏꯅ ꯇꯧꯕ꯭ꯔꯥ
ꯎꯝ ꯂꯩꯗꯤ ꯂꯩꯇꯦ ꯍꯌꯦꯡꯁꯦ ꯑꯩ ꯑꯩꯒꯤ ꯊꯕꯛ ꯑꯇꯣꯞꯄ ꯑꯃꯒꯤꯗꯤ ꯆꯠꯀꯅꯤ ꯑꯠꯇꯣꯞꯄ ꯎꯝ ꯏꯃꯥꯟꯅꯕꯤꯁꯤꯡꯗꯣ ꯑꯩꯈꯣꯏ ꯑꯍꯨꯝ ꯃꯔꯤꯃꯨꯛ ꯆꯠꯅꯤ
ꯑꯁ ꯅꯨꯡꯉꯥꯏꯔꯅꯦ ꯑꯗꯨ ꯑꯣꯏꯔꯗꯤ ꯑꯗꯣ ꯀꯣꯏꯁꯟ ꯄꯦꯄꯔꯗꯣ
ꯎꯝ ꯎꯝ
ꯀꯣꯏꯁꯟ ꯑꯃꯅ ꯃꯥꯔꯛ ꯀꯌꯥ ꯄꯨꯕ꯭ꯔ ꯅꯣꯏꯒꯤ
ꯑꯣ ꯃꯥꯔꯛ ꯑꯅꯤ ꯄꯨꯏꯌꯦ ꯑꯗꯨꯒ ꯅꯦꯒꯦꯇꯤꯞ ꯃꯥꯔꯀꯤꯡꯗꯤ ꯂꯩꯗꯤ ꯂꯩꯇꯦ
ꯃꯥꯔꯛ ꯑꯅꯤ ꯄꯨꯌꯦ ꯑꯗꯨ ꯅꯦꯒꯦꯇꯤꯚ ꯃꯥꯔꯛꯀꯤꯡꯗꯤ ꯂꯩꯇꯦ ꯍꯥꯏꯕ
ꯑꯥ ꯑꯗꯨꯝ ꯄꯪꯈꯣꯠꯇ ꯈꯣꯠꯆꯜꯂꯝꯃꯦ
ꯎꯝ ꯅꯨꯡꯉꯥꯏꯔꯛꯀꯅꯤ ꯅꯨꯡꯉꯥꯏꯔꯛꯀꯅꯤ
ꯎꯝ ꯑꯍꯥꯟꯕꯗꯕꯨꯗꯤ ꯊꯥꯕꯗ ꯉꯥꯏꯔꯤꯗ ꯉꯁꯤꯅ ꯑꯍꯥꯟꯕꯅꯤ ꯁꯤꯒꯤ ꯄꯩꯈꯥ ꯊꯥꯕ
ꯅꯨꯡꯉꯥꯏꯒꯅꯤ
ꯎꯝ ꯂꯥꯏꯔꯤꯛꯁꯨ ꯐꯖꯅ ꯄꯥꯗꯅ ꯆꯠꯄ ꯑꯗꯨꯅ ꯀꯔꯤꯝ ꯈꯪꯗꯔꯦ
ꯅꯪꯗꯤ ꯅꯣꯏ ꯀꯩꯅꯣ ꯅꯣꯏꯔꯣꯝꯗ ꯑꯃꯨꯛ ꯍꯟꯅ ꯆꯠꯅꯤꯡꯗ꯭ꯔꯕꯣ ꯀꯃꯥꯏꯅ ꯇꯧꯕ꯭ꯔꯥ
ꯆꯠꯅꯤꯡꯗ꯭ꯔꯕꯣ ꯍꯥꯏꯔꯣ
ꯎꯝ ꯌꯨꯝ ꯆꯠꯄꯗꯣ
ꯎꯝ ꯆꯠꯄꯨꯗꯤ ꯆꯠꯅꯤꯡꯉꯦ ꯑꯗꯣ ꯌꯨꯝ ꯆꯠꯄꯗꯣ ꯂꯥꯏꯔꯤꯛ ꯇꯝ ꯂꯣꯏꯔꯃꯤꯅ ꯊꯕꯛ ꯇꯧ ꯊꯕꯛ ꯇꯧ ꯊꯕꯛ ꯊꯤꯌꯣꯗ ꯍꯥꯏ ꯑꯗꯨꯒꯤ ꯌꯨꯝꯗ ꯂꯩꯅꯤꯡꯗꯕꯒꯤ ꯁꯤꯗ ꯂꯩꯕꯅ ꯅꯨꯡꯉꯥꯏꯅ ꯂꯩꯔꯤꯅꯦ ꯁꯤꯗ ꯀꯩꯀꯩ ꯂꯩꯕꯅꯣ ꯌꯦꯡ ꯊꯕꯛ ꯀꯩꯀꯩ ꯂꯥꯛꯄꯅꯣ ꯌꯦꯡꯒꯦꯅ
ꯏꯁꯅ ꯄꯤ ꯑꯩꯩꯆ ꯗꯤ ꯇꯧꯔꯗꯤ ꯊꯕꯛ ꯐꯪꯉꯅꯤꯅ ꯃꯣꯏꯒ ꯊꯥꯔꯛꯑꯗꯤ
ꯍꯣꯏ ꯑꯗꯨꯕꯨꯗꯤ ꯆꯨꯝꯕ ꯑꯗꯨ ꯑꯣꯏꯔꯁꯨ ꯄꯤ ꯑꯩꯁ ꯗꯤ ꯗꯨꯗꯤ ꯅꯦꯠ ꯀ꯭ꯂꯤꯂꯤꯌꯥꯔ ꯇꯧꯗ꯭ꯔꯗꯤ ꯌꯥꯗ꯭ꯔꯦꯗ ꯅ
ꯎꯝ
ꯈꯤꯇꯪ ꯄꯥꯕꯗꯣ ꯄꯥꯗ꯭ꯔꯤꯕꯅꯤꯅ ꯍꯟꯗꯛꯀꯤꯗꯤ ꯑꯣꯏꯗꯧ ꯃꯥꯟꯗꯕ
ꯑꯗꯨ ꯃꯊꯪ ꯆꯍꯤꯒꯤ ꯑꯃꯨꯛ ꯊꯥꯕ ꯌꯥꯏꯅ ꯑꯗꯨꯗꯤ
ꯍꯣꯏ ꯑꯗꯨꯕꯨꯗꯤ ꯌꯥꯝ
ꯆꯍꯤ ꯀꯌꯥꯃꯨꯛ ꯄꯤꯔꯤꯕ꯭ꯔ ꯑꯗꯨꯏꯗꯣ
ꯎꯝ ꯆꯍꯤ ꯂꯤꯃꯤꯠ ꯂꯩꯩꯇꯦ ꯎꯝ ꯑꯍꯟ ꯃꯌꯥꯝ ꯑꯃꯁꯨ ꯊꯥꯕ ꯂꯥꯛꯑꯦꯉꯣ
ꯎꯝ ꯑꯗꯨꯗꯤ ꯌꯥꯝ ꯅꯨꯡꯉꯥꯏꯅꯦ
ꯅꯪꯗꯤ ꯅꯨꯉꯔ
ꯅꯣꯏ ꯏꯃꯨꯡꯗ ꯅꯪꯅ ꯑꯍꯨꯝꯁꯨ ꯃꯩ ꯑꯍꯥꯟꯕꯅꯦꯀꯣ
ꯎꯝ
ꯎꯝ ꯅꯣꯏꯗꯤ ꯆꯥꯕ ꯈꯣꯠꯄ ꯗꯨꯀꯥꯟ ꯇꯧꯀꯥꯟꯗ ꯊꯤꯡꯕ ꯂꯩꯇꯦ ꯑꯣꯛꯁꯥꯒ ꯆꯥꯕ꯭ꯔꯥꯅ ꯍꯥꯏꯗꯤ
ꯆꯥꯏ ꯑꯣꯛꯁꯥꯁꯨ ꯆꯥꯏ ꯁꯟꯁꯥꯁꯨ ꯆꯥꯏ ꯂꯣꯏ ꯆꯥꯏ
ꯍꯨꯢꯁꯨ ꯆꯥꯏꯌꯦ
ꯑ ꯍꯨꯏꯗꯤ ꯆꯥꯗꯦ ꯍꯨꯏ ꯍꯨꯏꯗꯤ ꯆꯥꯗ꯭꯭ꯔꯦ ꯑꯣꯛꯁꯥꯅꯦ ꯁꯟ ꯆꯥꯗꯦ ꯑꯗꯨꯗꯤ
ꯑ ꯍ ꯍ ꯍ
ꯅꯣꯏ ꯆꯥꯕ꯭ꯔꯣ
ꯏꯁ ꯍꯨꯏ ꯆꯥꯗ꯭ꯔꯗꯤ ꯍꯥꯎꯕꯅꯦꯍꯦ ꯍꯨꯏꯗꯤ ꯑꯁ ꯈꯥꯎꯁꯤꯗꯤ ꯍꯧꯗꯣꯡꯁꯨ ꯌꯥꯝ ꯍꯥꯎꯋꯦ ꯑꯦ ꯁꯟꯁꯥꯔꯗꯒꯤ ꯍꯦꯟꯅꯗꯤ ꯍ
ꯎꯝ
ꯁꯟꯁꯥꯔꯗꯒꯤ ꯍꯦꯟꯅꯗꯤ ꯍꯧꯗꯣꯡ ꯍꯦꯟꯅ ꯆꯥꯅꯤꯡꯉꯦ ꯑꯩꯗꯤ
ꯑꯥ ꯍꯧꯗꯣꯡꯁꯨ ꯍꯥꯎꯋꯦꯗꯤ ꯍꯥꯏꯅꯩꯌꯦ ꯃꯤꯅ ꯆꯥꯕꯗꯤ ꯈꯪꯗꯦ ꯁꯨꯝ ꯌꯨꯝꯗ ꯂꯩꯈꯤꯕ ꯄꯣꯠꯅꯤꯅꯅꯦ ꯂꯩꯃꯤꯟꯅꯕ ꯈꯣꯠꯄꯕꯅꯤꯅ ꯆꯥꯕꯗꯨ ꯅꯨꯡꯉꯥꯏ ꯇ ꯆꯥ
ꯇ꯭ꯔꯥꯏ ꯀꯔꯤ ꯇꯧꯅꯤꯡ ꯅꯇ
ꯑꯧꯅꯤꯡꯗꯦ ꯑꯣ ꯀꯩꯁꯨ
ꯇꯥꯏ ꯇꯧꯔ ꯀꯩꯗꯧꯅꯤ
ꯍꯥꯎꯔꯤꯗꯤ ꯑꯗꯨꯝ ꯇꯟꯖꯜ ꯂꯩ ꯉꯣꯏ ꯂꯩꯀꯥꯏꯒꯤ ꯆꯥꯒꯗꯣꯏꯅꯤ ꯅꯣꯏ ꯀꯩꯅꯣ
ꯑꯗꯣꯑꯣꯢꯁꯨ ꯎꯝ ꯁꯨꯝ ꯈꯪꯗꯦ ꯆꯥꯅꯤꯡ ꯀꯩꯁꯨ ꯆꯥꯅꯤꯡꯗꯦꯗ ꯑꯩꯅ ꯆ ꯆꯥꯅꯤꯡꯕꯁꯤꯗꯤ ꯑꯣꯛꯁꯥꯅꯦ ꯁꯟꯁꯥꯅꯦ ꯌꯦꯟꯅꯦ ꯉꯥꯅꯨꯁꯨ ꯆꯥꯅꯤꯡꯉꯦ ꯑꯇꯩꯗꯤ ꯀꯩꯁꯨ ꯆꯥꯗꯦ ꯉꯥꯁꯨ ꯑꯗꯨꯝ ꯆꯥꯏ ꯑꯇꯩꯗꯤ ꯆꯥꯗꯦ ꯑꯣ ꯍꯥꯃꯦꯁꯨ ꯆꯥꯢ
ꯍꯥꯃꯦꯡ ꯁꯨ ꯆꯥꯏꯌꯦ ꯑꯁ
ꯑꯗꯨ ꯅꯪꯁ ꯑꯁ ꯂꯩꯃꯤꯟꯅꯕ ꯅꯨꯡꯉꯥꯏꯒꯅꯤ ꯌꯣꯛꯄ ꯅꯨꯡꯉꯥꯏꯒꯅꯤ ꯂꯣꯏꯅꯃꯛ ꯆꯥꯔꯗꯤ ꯃꯤ ꯑꯇꯣꯞꯄꯗꯤ ꯑꯁ ꯃꯤ ꯑꯇꯣꯞꯄꯗꯤꯀꯣ ꯁꯤ ꯆꯥꯗꯦ ꯑꯁꯤ ꯑꯣꯛꯁ꯭ꯔꯥ ꯆꯥꯗꯦ ꯁꯟꯁꯥ ꯆꯥꯗꯦ ꯑꯗꯨꯃꯥꯏꯅ ꯇꯧꯔꯒ ꯂꯩꯕꯗꯣ ꯑꯁ
ꯎꯝ ꯍꯣꯏ ꯑꯗꯨꯝ ꯃꯗ ꯎ ꯐꯪꯉꯦ ꯆꯤꯟꯖꯥꯛ ꯃꯥꯟꯅꯕ ꯃꯁꯦꯟ ꯇꯤꯟꯅꯕꯁꯦ ꯅꯨꯡꯉꯥꯏꯕꯅꯦ ꯄꯨꯜꯂꯞ ꯄꯨꯜꯂꯞ ꯆꯥꯃꯤꯟꯅ ꯈꯣꯠꯃꯤꯟꯅ ꯇꯧꯕꯁꯦ
ꯑꯝ
ꯈꯪꯗꯦꯗ ꯑꯍꯥꯎꯕꯗ ꯆꯅꯤꯗ
ꯃꯅꯥ ꯃꯁꯤꯡꯗꯤ
ꯃꯅꯥ ꯃꯁꯤꯡ ꯃꯅꯥ ꯃꯁꯤꯡꯅꯕꯨꯗꯤ ꯍꯦꯟꯅ ꯆꯥꯅꯤꯡꯉꯦ
ꯑꯩꯗꯤ ꯃꯅꯥ ꯃꯁꯤꯡ ꯆꯥꯅꯤꯡꯗꯦ ꯏꯥ ꯆꯥꯅꯤꯡꯗꯦ ꯃꯅꯥ ꯃꯁꯤꯡ ꯆꯥꯅꯤꯡꯂꯦꯝꯕꯅ ꯃꯅꯥ ꯃꯁꯤꯡꯗꯤ
ꯀꯩꯒꯤ꯫
ꯑꯁ ꯀꯔꯤꯒꯤꯔꯥ ꯈꯪꯗꯦ ꯁꯨꯡꯇꯥ ꯇꯥꯅꯤꯡꯗꯦ꯫
ꯑꯩꯗꯤ ꯀꯥꯡꯁꯣꯏꯒꯨꯝꯕꯁꯦ ꯌꯥꯝꯅ꯫ ꯄꯥꯝꯃꯦ ꯆꯥꯛ ꯆꯪꯕꯗꯤ ꯀꯥꯡꯁꯣꯏꯒꯨꯝꯕꯅ ꯍꯦꯜꯂꯦ꯫
ꯎꯝ ꯑꯗꯨꯗꯤ ꯁꯧꯒꯔꯤꯗꯤ ꯁꯧꯒꯔꯤꯗꯤ ꯍꯎꯕꯔ ꯅꯪꯗꯤ꯫
ꯍꯎꯋꯦ ꯁꯧꯒꯔꯤꯁꯨ ꯍꯎꯋꯦ꯫
ꯑꯩꯗꯤ ꯁꯧꯒꯔꯤ ꯆꯥꯅꯤꯡꯗꯦ꯫
ꯎꯝ ꯁꯧꯔꯤ ꯑꯗꯨꯝ ꯄꯥꯝꯃꯦ꯫ ꯑꯗꯣ ꯁꯨꯝ ꯁꯥꯗꯁꯨ꯫ ꯆꯝꯅ ꯐꯨꯠꯄꯒꯨꯝꯕꯗꯣ ꯑꯗꯨꯅ ꯍꯦꯟꯅ ꯆꯥꯅꯤꯡꯉꯦ꯫ ꯊꯥꯎꯒꯨꯝꯕ ꯌꯥꯎꯕꯗꯣ ꯑꯩꯗꯤ ꯎꯝ ꯎꯝ꯫
ꯎꯝ ꯑꯣ ꯑꯣ ꯁꯤꯗꯤ ꯃꯥꯒꯤ ꯀꯩꯅꯣ ꯃꯇꯣꯡ ꯅꯠꯇꯕ ꯀꯦꯞꯁꯨꯜꯗꯣ ꯃꯊꯥꯎꯗꯣ ꯑꯗꯨ ꯑꯗꯨꯏꯗꯣ ꯐꯨꯠꯂꯗꯤ ꯍꯥꯎꯋꯦ꯫
ꯐꯨꯠ ꯑ ꯑꯥ ꯍꯎꯋꯦ ꯑꯗꯨꯒꯤꯗꯣ꯫ ꯑꯗꯨꯝ ꯃꯁꯥꯒꯤ ꯑꯗꯨꯝ ꯊꯥꯎꯁꯨ ꯊꯣꯛꯆꯔꯦꯗꯅ꯫ ꯑꯗꯨꯣ ꯑꯣꯛ ꯆꯥꯕꯗꯤ ꯂꯦꯗꯤ ꯂꯦꯊꯣꯛꯏꯉꯣ ꯀꯣ꯫
ꯑꯁ ꯑꯩꯗꯤ ꯎꯝ ꯀꯦꯞꯁꯨꯜꯗꯣ ꯄꯤꯁ ꯑꯅꯤ ꯑꯍꯨꯝꯒꯨꯝꯕ ꯆꯥꯔꯗꯤ ꯌꯥꯔꯅꯤ ꯑꯁ꯫ ꯑꯣ ꯀꯩꯅꯣ ꯑꯣꯊꯣꯛꯅꯤꯡꯉꯥꯅꯤ ꯑꯩꯗꯤ꯫
ꯎꯝ ꯆꯥꯕ ꯉꯝꯗꯤꯌꯦ ꯀꯩꯁꯨ꯫
ꯃꯇꯣꯡꯗꯤ ꯈꯔ ꯈꯔ ꯍꯥꯎꯋꯦ꯫
ꯎꯝ ꯃꯇꯣꯡꯕꯨꯗꯤ ꯍꯥꯎꯋꯦ ꯑꯗꯨꯣ꯫ ꯀꯩꯅꯣꯗꯤ ꯀꯦꯞꯁꯨꯜꯒꯨꯝꯕꯗꯤ ꯆꯥꯕ ꯉꯝꯗꯦ꯫
ꯃꯇꯣꯡꯁꯨ ꯆꯥꯃꯜꯂꯗꯤ ꯀꯩꯅꯣ ꯇꯧꯏꯤꯀꯣ ꯃꯍꯥꯎ ꯂꯩꯔꯛꯇꯦ ꯑꯁ ꯄꯤꯁ ꯇꯔꯥ꯫ ꯇꯔ ꯇꯔꯥꯒꯨꯝꯕ ꯇꯔꯥ ꯃꯉꯥꯒꯨꯝꯕ ꯀꯨꯟꯒꯨꯝꯕ ꯆꯥꯁꯤꯜꯂꯗꯤ꯫ ꯍꯥꯎꯇꯦ ꯑꯗꯨ ꯑꯣꯏꯔꯗꯤ ꯑꯁ ꯆꯥꯕꯗꯣ ꯈꯤꯔꯛꯑꯦ꯫
ꯎꯝ ꯊꯜꯂꯦ꯫ ꯑꯁ ꯑꯩꯈꯣꯏꯗꯤ ꯑꯩꯈꯣꯏꯅ ꯆꯥꯔꯗꯤꯀꯣ ꯑꯁ ꯃꯤ ꯑꯃꯅ ꯄꯤꯁ꯫ ꯀꯨꯟ꯫ ꯀꯨꯟꯗꯒꯤꯅ ꯀꯨꯟꯊ꯭ꯔꯥꯗꯨꯒꯤ ꯆꯥꯡꯗ ꯆꯥꯔꯛꯇꯣꯏꯅꯦ ꯑꯩꯈꯣꯏꯗꯤ꯫
ꯌꯥꯝ ꯌꯥꯝ ꯆꯥꯏꯌꯦ
ꯑꯁ ꯌꯥꯝ ꯌꯥꯝ ꯆꯥꯕꯅꯦ ꯎꯝ ꯅꯪꯗꯤ ꯄꯤꯁ ꯀꯌꯥꯃꯨꯛ ꯐꯥꯎ ꯆꯥꯕ ꯉꯝꯕ꯭ꯔꯥ ꯑꯣꯛꯁꯥꯒꯨꯝꯕ ꯁꯟꯁꯥꯒꯨꯝꯕ꯫
ꯁꯟꯁꯥꯕꯨꯗꯤ ꯉꯝꯃꯦ ꯑꯗꯣ ꯑꯣꯛꯁꯥꯗꯤ ꯀꯩꯁꯨ ꯉꯝꯗꯦ ꯄꯤꯇꯁ ꯄꯤꯁ ꯃꯔꯤ ꯃꯉꯥ ꯆꯥꯔꯗꯤ ꯑꯗꯨꯝ꯫ ꯉꯝꯗ꯭ꯔꯦ꯫
ꯎꯝ꯫
ꯀꯩꯁꯨ ꯉꯝꯗꯦ ꯌꯥꯝ ꯆꯥꯕ꯫
ꯑꯣꯛꯀꯨꯝꯕ ꯁꯟꯒꯨꯝꯕꯗꯣ ꯑꯁ ꯅꯣꯡꯃ ꯅꯣꯡꯃꯒꯤ꯫ ꯀꯤꯂꯣ ꯃꯈꯥꯏꯒꯨꯝꯕ ꯂꯦꯟꯊꯔꯒ ꯆꯥꯕ ꯌꯥꯔꯗꯤ ꯐꯒꯗꯕ꯫
ꯎꯝ ꯅꯣꯡꯃ ꯅꯣꯡꯃꯒꯤ ꯈꯔ ꯈꯔ ꯆꯥꯕꯀꯣ꯫
ꯎꯝ ꯅꯣꯏꯗꯤ ꯄꯨꯡ ꯀꯌꯥꯗꯨꯗꯣ ꯄꯨꯡ ꯀꯌꯥ ꯑꯗꯨꯋꯥꯏꯗ ꯇꯨꯝꯅꯕ꯭ꯔꯥ ꯅꯪꯗꯤ ꯂꯥꯏꯔꯤꯛ ꯌꯥꯝ ꯐꯖꯅ ꯄꯥꯕ ꯃꯥꯜꯂꯦꯀꯣ꯫
ꯎꯝ ꯂꯥꯏꯔꯤꯛ ꯄꯥꯗꯦꯗ ꯍꯧꯖꯤꯛꯇꯤ ꯂꯥꯏꯔꯤꯛ ꯇꯝ ꯂꯣꯏꯈꯤꯕꯗꯩ ꯄꯥꯗ꯭ꯔꯦ꯫ ꯇꯝꯕ ꯕꯨꯗꯤꯤ ꯑꯗꯨꯝ ꯈꯟꯗꯦ ꯅꯨꯡꯊꯤꯤꯟꯁꯨ ꯄꯪꯇꯨꯝ ꯇꯨꯝꯃꯦ ꯅꯨꯃꯤꯗꯥꯡꯁꯨ ꯄꯪꯇꯨꯝ ꯇꯨꯝꯃꯦ ꯃꯇꯝ ꯂꯩꯇꯦ ꯇꯨꯝꯅꯤꯡꯀꯥꯟꯗ ꯀꯣꯛ ꯇꯨꯝꯕ ꯇꯨꯝꯅꯤꯡꯗꯀꯥꯟꯗ ꯇꯨꯝꯗꯕ
ꯑꯁ ꯅꯨꯡꯉꯥꯏꯌꯦ ꯑꯗꯨꯗꯤ
ꯎꯝ ꯍꯧꯖꯤꯛꯇꯤ ꯀꯨꯁꯤ ꯇꯧꯕ ꯌꯥꯔꯦꯅ ꯂꯥꯏꯔꯤꯛ ꯇꯝꯗ꯭ꯔꯅꯤꯅ ꯑꯗꯨꯒꯤ
ꯏꯁ ꯅꯪ ꯑꯦꯛꯖꯝ ꯊꯔꯒꯥ ꯂꯩꯔꯤꯗꯨꯗꯤ ꯑꯗꯨꯗꯤ ꯑꯩ ꯂꯥꯏꯔꯤꯛ ꯄꯥꯗ꯭ꯔꯣ ꯑꯦꯛꯖꯥꯝ ꯊꯥꯕꯒꯤ?
ꯍꯟꯗꯛꯇꯤ ꯗꯥꯎ ꯌꯦꯡꯒꯦꯗ ꯇꯧꯕꯅꯦ ꯑꯗꯣꯗꯥꯎꯗꯨꯁꯨ ꯌꯥꯗ
ꯌꯥꯔꯥ ꯀꯅꯤ ꯌꯥꯔꯥ ꯀꯅꯤ
ꯌꯥꯔ ꯗꯥꯎꯁꯦ ꯑꯗꯨꯝ ꯌꯥꯗꯕꯒꯤꯅꯦ ꯑꯩꯒꯤ ꯗꯥꯎꯁꯦ ꯏꯃꯥꯟꯅꯕꯤꯁꯤꯡ ꯃꯤꯅ ꯑꯩꯒꯤ ꯃꯤꯡꯁꯦ ꯑꯇꯣꯞꯄ ꯑꯃ ꯍꯣꯡꯗꯣꯛ ꯍꯥꯏꯅꯤ
ꯑꯗꯤ ꯀꯩꯗꯧꯕꯒꯤ ꯑꯗꯨꯕꯨ ꯐꯖꯔ ꯂꯩꯔꯝꯃꯒꯥꯏ
ꯑꯗꯨ ꯑꯣꯏꯔꯁꯨ ꯗꯥꯎꯗꯣ ꯌꯥꯝꯃꯟꯅꯕꯒꯤ ꯃꯣꯏꯗꯣ ꯈꯪꯗꯦ ꯑꯗꯨꯃꯥꯏꯅ ꯐꯥꯒꯤ ꯑꯣꯏ ꯀꯩꯑꯣꯏ ꯍꯥꯏꯅꯔꯤꯕ ꯑꯩꯈꯣꯏ ꯃꯁꯦꯟ
ꯎꯝ
ꯈꯪꯗꯦꯗ ꯅꯪꯒꯤ ꯗꯥꯎ ꯌꯥꯒꯟꯕ꯭ꯔꯣ?
ꯑꯩꯗꯤ ꯗꯥꯎ ꯌꯥꯒꯜꯂꯦ ꯎꯝ ꯑꯩꯗꯣ ꯑꯩꯗꯤ ꯇꯝꯅꯤꯡꯕ ꯇꯝꯅꯤꯡꯕ ꯀꯩꯅꯣꯗ ꯑꯗꯨꯝꯕ ꯇꯝꯕ ꯐꯪꯉꯦ ꯍꯥꯏꯇꯥꯔꯦ ꯑꯗꯨꯅ ꯑꯩ ꯑꯦꯝ ꯌꯨꯗꯁꯨ ꯇꯧꯕꯗꯣ
ꯑꯥ
ꯑꯗꯨꯝ ꯐꯪꯉꯦ ꯑꯗꯨꯕꯨ ꯑꯩ ꯆꯠꯇ ꯑꯃꯨꯛ ꯇꯧꯅꯤꯡꯗꯕꯒꯤ ꯍꯤꯁꯇ꯭ꯔꯤꯒꯤꯗ ꯍꯤꯁꯇ꯭ꯔꯤꯗ ꯐꯪꯉꯦ ꯑꯩꯗꯣ ꯑꯃꯨꯛꯀ ꯇꯧꯗꯦ ꯇꯧꯅꯤꯡꯗꯕꯒꯤ
ꯑꯗꯨ ꯌꯥꯝ ꯇꯝꯃꯒ ꯑꯁ ꯊꯕꯛ ꯉꯟꯅ ꯇꯧꯍꯧꯕꯅ ꯐꯩꯗ ꯂꯥꯏꯔꯤꯛ ꯀꯨꯏꯅ ꯇꯝꯗꯨꯏ ꯁꯔꯨꯛ ꯫
ꯏꯁ ꯊꯕꯛꯁꯨ ꯇꯧꯍꯧꯕꯅꯤꯅ ꯑꯩꯈꯣꯏꯒꯤ
ꯍꯧꯖꯤꯛꯇꯤ ꯊꯕꯛ ꯑꯣꯏꯅ ꯇꯧꯔ ꯂꯩꯕꯅ ꯐꯩꯌꯦ
ꯏꯁ ꯇꯝꯕꯅꯗꯤ ꯅꯨꯡꯉꯥꯏ ꯇꯝꯕꯅꯗꯤ ꯐꯕ ꯃꯥꯜꯂꯦꯍꯦ꯫
ꯐꯗꯤ ꯐꯩꯌꯦ ꯑꯗꯣ ꯂꯣꯏꯔꯀꯥꯟꯗ